ꯇꯥꯏ ꯀꯩ ꯇꯧꯔꯤꯅꯣ
ꯎꯝ ꯑꯗꯨꯝ ꯐꯝꯔ ꯂꯩꯌꯦ ꯐꯨꯠꯕꯣꯜ ꯉꯥꯏꯕ ꯑꯣꯏꯅ ꯅꯪꯗꯤ
ꯑꯩꯁꯨ ꯐꯝꯃꯒꯒꯗꯤ ꯂꯩꯕꯅꯦꯕ ꯑꯗꯨ ꯃꯩꯁꯨ ꯂꯥꯛꯇꯕ
ꯑꯩꯈꯣꯏ ꯁꯨ ꯃꯩ ꯃꯨꯠꯂꯒ ꯂꯩꯌꯦ ꯐꯨꯠꯕꯣꯜ ꯂꯥꯛꯂꯝꯗꯥꯏꯗ
ꯑꯗꯨꯒ ꯈꯝꯔ ꯑꯩꯈꯣꯏꯒꯤ ꯃꯃꯥꯡꯒꯤ ꯈꯨꯟꯗ ꯑꯃꯨꯛ ꯈꯔꯗꯤ ꯑꯃꯨꯛꯀ ꯂꯥꯛꯑꯦ ꯀꯃꯥꯏꯅ ꯇꯧꯕꯖꯥꯠꯅꯣ
ꯅꯣꯏ ꯃꯩ ꯃꯨꯠꯄꯗꯣ ꯀꯨꯏꯈ꯭ꯔꯕ꯭ꯔꯣ
ꯄꯨꯡ ꯑꯅꯤ ꯑꯃ ꯃꯈꯥꯏ ꯑꯅꯤꯃꯨꯛꯀꯤ ꯆꯥꯡꯗꯤ ꯑꯣꯏꯔꯝꯃꯅꯤ ꯃꯩ ꯃꯨꯠꯄꯁꯦ ꯀꯣ ꯑꯩꯈꯣꯏ ꯅꯣꯏꯒꯤ ꯁꯥꯏꯠ ꯀꯔ ꯃꯥꯏ ꯃꯥꯟ
ꯑꯗꯨꯒ ꯑꯩꯈꯣꯏ ꯃꯃꯥꯡꯒꯤ ꯈꯨꯟ ꯑꯃ ꯂꯩꯌꯦꯕꯀꯣ ꯑꯗꯨꯗꯤ ꯑꯃꯨꯛꯀ ꯂꯥꯛꯑꯦꯕ ꯃꯩꯁꯦ
ꯎꯝ ꯑꯩꯈꯣꯏꯁꯨ ꯄꯨꯡ ꯃꯃꯥꯡ ꯃꯛ ꯥꯑꯃꯥꯡ ꯃꯃꯥꯡꯗꯒꯨꯝꯕꯗꯤ ꯀꯩꯅꯣ ꯂꯥꯛꯂꯝꯕꯅꯦꯕ꯫ ꯃꯨꯜꯂꯦꯗꯨ ꯍꯧꯖꯤꯛ ꯀꯃꯥꯏꯟ ꯇꯧꯒꯤꯔꯥ ꯈꯪꯗꯦꯗ ꯑꯁ
ꯀꯔꯤ ꯌꯦꯟꯁꯥꯡ ꯆꯥꯒꯦ
ꯑꯈꯣꯏꯁꯦ ꯈꯣꯡꯗ꯭ꯔꯨꯝ ꯏꯟꯁꯥꯡ ꯆꯥꯏꯌꯦ
ꯅꯪꯅ ꯉꯟꯇꯥꯅ ꯆꯥꯕ ꯆꯥꯗ꯭ꯔꯤꯌꯦ ꯑꯩ ꯑꯩ ꯑꯃꯨꯛꯀ ꯗꯥꯏꯠ ꯄ꯭ꯂꯥꯟ ꯍꯧꯔꯕꯅꯦꯕ ꯁꯥꯟꯅꯕ ꯆꯠꯇ꯭ꯔꯒꯁꯨ ꯗꯥꯏꯠꯄꯨꯗꯤ ꯄ꯭ꯂꯥꯟ ꯍꯧꯔꯒꯦ ꯍꯥꯏ ꯑꯗꯨꯅ ꯅꯍꯥꯟ ꯃꯈꯩ ꯇꯧꯒꯗꯧꯕꯗꯣ ꯃꯨꯁꯔꯨꯝ ꯑꯗꯨꯝ ꯊꯣꯡꯕꯒꯤ ꯑꯩꯒꯤ ꯆꯥꯒꯗꯧꯕ ꯁꯤꯒ ꯃꯨ ꯍꯦꯛꯇ ꯆꯥꯗꯕ ꯃꯨꯁꯔꯨꯝꯃꯨꯒ ꯆꯥꯅꯤꯡꯕ ꯑꯗꯨꯒꯤ ꯑꯩꯒꯤ ꯇꯥꯛ ꯑꯣꯏꯅ ꯆꯥꯕꯅꯦ ꯈꯔ ꯈꯔ ꯑꯗꯨ ꯉꯁꯤꯗꯒꯤ ꯃꯨꯁꯔꯨꯝꯁꯨ ꯁꯤꯖꯟ ꯂꯣꯏꯔꯕꯅꯤꯅ
ꯍꯥ ꯃꯨꯁꯔꯨꯝ ꯍꯥꯏꯗꯤ ꯔꯦꯗ ꯀꯂꯔꯗꯣ
ꯍꯣꯏ ꯔꯦꯠ ꯀꯂꯔꯒ ꯔꯦꯠꯀ ꯑꯃꯅ ꯃ ꯅꯥꯏꯊꯣꯛꯄꯗꯣ
ꯑꯗꯨ ꯕ꯭ꯔꯥꯎꯟ ꯀꯂꯔꯗꯨꯅꯦ
ꯍꯣꯏꯅꯦ ꯕ꯭ꯔꯥꯎꯟ ꯀꯂꯔꯗꯣ ꯑꯗꯨꯒ ꯔꯦꯠ ꯔꯦꯠꯀꯤꯁꯨ ꯑꯃ ꯂꯩꯕꯗꯨꯗꯤ
ꯈꯪꯗꯦ ꯔꯤꯠꯇꯤ ꯑꯩꯈꯣꯏ ꯆꯥꯗꯕ ꯃꯥꯜꯂꯦ ꯕ꯭ꯔꯥꯎꯟꯒ ꯋꯥꯏꯠꯇꯤ ꯆꯥꯏ ꯑꯩꯈꯣꯏ꯫
ꯋꯥꯏꯠꯁꯨ ꯆꯥꯏ ꯕ꯭ꯔꯥꯎꯟꯁꯨ ꯆꯥꯏ ꯔꯦꯗ ꯑꯃ ꯂꯩꯌꯦꯕꯀꯣ ꯑꯗꯨꯒꯤ ꯑꯗꯨꯒꯤꯗꯨ ꯁꯤꯖꯟ ꯑꯣꯏꯕꯗꯣ ꯅꯨꯡꯇꯤꯒꯤ ꯊꯣꯡꯃꯟꯕꯒꯤ ꯎꯝ ꯍꯥꯏꯗꯤ ꯈꯔꯁꯨ ꯆꯥꯅꯤꯡꯕꯅꯤꯅ ꯐ꯭ꯔꯥꯏ ꯇꯧꯔꯝꯃꯦ꯫ ꯊꯥꯎꯗꯣ ꯉꯧꯕꯗꯣ ꯇꯦꯁ ꯈꯔ ꯇꯧꯕꯅꯤꯅ ꯑꯃꯨꯛ ꯀ ꯑꯩ ꯁꯪꯒꯣꯝ ꯒꯔꯤ ꯀ ꯆꯥꯥꯁꯟꯒꯗꯧꯕꯅꯤꯅ ꯁꯪꯒꯣꯝꯒ ꯍꯨꯖꯤꯛꯀꯤ ꯃꯨꯁꯔꯨꯝꯒ ꯁꯤꯗꯤ ꯆꯥꯟꯅꯗꯦ ꯀ ꯍꯥꯏꯅꯕꯅꯤꯅꯀꯣ
ꯎꯝ
ꯁꯤꯅꯉꯥꯏꯃꯛꯇꯤ ꯀꯤꯔꯤꯕꯅꯤꯅ ꯆꯥꯛ ꯑꯣꯏꯅ ꯆꯥꯒꯦꯗ ꯍꯧꯖꯤꯛ ꯀꯥꯟ ꯁꯦꯔꯦ ꯆꯥꯛꯁꯤ ꯑꯗꯨꯝ ꯆꯥꯕꯅꯦꯕ ꯑꯗꯨꯒꯤ ꯉꯁꯤꯗꯤ ꯌꯨꯝꯗ ꯃꯁꯔꯨꯝꯁꯤ ꯂꯩꯇ꯭ꯔꯕꯅꯤꯅ
ꯗꯥꯏ ꯄ꯭ꯂꯥꯟ ꯍꯧꯔꯤ ꯁꯤꯔꯣ ꯐꯩ ꯑꯩꯅ ꯑꯗꯨꯗꯤ꯫
ꯉꯔꯥꯡꯗꯤ ꯑꯟ ꯑꯌꯨꯛꯀꯤ ꯈꯔ ꯆꯥꯔꯒ ꯑꯌꯨꯛꯀꯤ ꯆꯥꯏꯕꯗꯨꯣ ꯈꯖꯤꯛ ꯆꯥꯏ ꯍꯥꯏꯕꯗꯨꯣ ꯑꯋꯥꯔ ꯑꯣꯏꯔꯝꯕ ꯃꯥꯜꯂꯤꯅꯦ ꯃꯤ ꯑꯃ ꯂꯩꯈꯤꯗꯕꯒꯤ ꯆꯥꯕ ꯊꯛ ꯑꯩꯈꯣꯏ ꯈꯔ ꯁꯤꯟꯕꯗꯨꯗ ꯌꯥꯎꯕꯒꯤ꯫ ꯈꯨꯝꯕ ꯂꯣꯏꯔꯒ ꯆꯥꯕꯒꯤ ꯉꯔꯥꯡꯕꯨꯗꯤ ꯆꯥꯔꯦ ꯅꯨꯡꯗꯥꯡ ꯄꯨꯡ ꯑꯌꯨꯛꯀꯤ ꯅꯨꯡꯗꯥꯡꯒꯤꯗ ꯄꯨꯡ ꯑ ꯑꯌꯨꯛꯀꯤꯗ ꯄꯨꯡ ꯑꯍꯨꯝ ꯑꯗꯨꯋꯥꯏꯗ ꯆꯥꯕꯗꯒꯤ ꯅꯨꯡꯗꯥꯡ ꯐꯥꯎꯕ ꯆꯥꯗꯕꯤꯗ ꯑꯗꯨꯝ ꯂꯩꯔꯦ ꯉꯔꯥꯡꯁꯦ ꯑꯗꯣ ꯑꯌꯨꯛꯇꯗꯤ ꯄꯨꯛ ꯅꯨꯡꯉꯥꯏꯇꯦ ꯑꯩ ꯉꯔꯥꯡ ꯆꯥꯕꯁꯤ ꯑꯋꯥꯔ ꯑꯣꯏꯕꯒꯤ
ꯅꯣꯛꯅꯤꯡꯉꯦꯍꯦ
ꯀꯩꯩꯅ ꯅꯣꯛꯄꯗꯤ
ꯍꯥꯏꯕꯗꯤ ꯗꯥꯏꯂꯣꯛꯇꯣ ꯍꯣꯡꯕ ꯉꯝꯗꯕ ꯑꯗꯨꯝ ꯃꯤꯅ ꯉꯥꯡꯕ ꯀꯥꯟꯗ
ꯈꯪꯗ꯭ꯔꯦꯗ ꯑꯩ ꯗꯥꯏꯂꯣꯛꯁꯦ ꯃꯁꯨꯝ ꯃꯁꯥꯒꯤꯅꯦ ꯍꯥꯏꯕ ꯇꯥꯔꯦꯅꯦ
ꯅꯠꯇꯦꯗ ꯑꯩꯒꯤ ꯗꯥꯏꯂꯣꯛ ꯍꯥꯏꯕ ꯅꯠꯇꯦꯅ ꯂꯥꯏꯠ ꯂꯥꯛꯇ꯭ꯔꯗꯤ ꯐꯨꯠꯕꯣꯜ ꯀꯗꯥꯏꯗ ꯌꯦꯡꯒꯦ ꯌꯦꯡꯒꯦꯔꯣ
ꯐꯨꯠꯕꯣꯜ ꯂꯥꯏꯠ ꯂꯥꯛꯇ꯭ꯔꯒꯗꯤ ꯇꯣꯛꯑꯦꯗꯅ ꯉꯁꯤꯒꯤꯗꯤ ꯇꯨꯝꯃꯒꯅꯤ
ꯐꯣꯟꯗ ꯌꯦꯡꯕ ꯌꯥꯗ꯭ꯔꯣ
ꯑꯩꯒꯤ ꯐꯣꯟꯗꯨꯁꯨ ꯕꯤꯇ꯭ꯔꯤꯗꯨ ꯍꯧꯖꯤꯛꯁꯦ ꯇ꯭ꯋꯦꯟꯇꯤ ꯐꯣꯔ ꯄꯥꯔꯁꯦꯟ ꯈꯛꯇ ꯂꯩꯔꯕꯅꯦ
ꯅꯪ ꯀꯗꯥꯏꯗ ꯅꯣꯏ ꯈꯨꯟ ꯂꯥꯏ ꯂꯥꯛꯈ꯭ꯔꯕ꯭ꯔꯣ ꯅꯍꯥꯟ ꯌꯥꯗꯦ ꯍꯥꯏꯗꯣ
ꯑꯩꯈꯣꯏ ꯈꯨꯟꯒꯤ ꯂꯥꯏꯟꯗꯤ ꯌꯥꯈ꯭ꯔꯦ ꯍꯧꯖꯤꯛꯇꯤꯀꯣ ꯄꯜ ꯑꯅꯤꯃꯛ ꯌꯥꯈ꯭ꯔꯦ ꯑꯗꯨꯗ ꯑꯃꯨꯛꯀ ꯑꯩꯒꯤ ꯐꯣꯟ ꯕꯤꯇ꯭ꯔꯤꯁꯦ ꯍꯦꯟꯅ ꯍꯦꯟꯅ ꯌꯥꯝ ꯌꯥꯝꯅ ꯐꯣꯟ ꯁꯤꯁ ꯁꯥꯒꯠꯄꯒꯤꯀꯣ ꯑꯗꯨꯒꯤ ꯀꯔꯤ ꯍꯥꯏꯒꯅꯤ ꯑꯥ ꯁꯤꯖꯤꯟꯅꯕꯁꯨ ꯌꯥꯗꯕꯤꯗ ꯕꯦꯇ꯭ꯔꯤꯁꯤ ꯖꯔ ꯖꯔ ꯆꯠꯂꯦꯕ ꯑꯦꯠꯇꯤ ꯄꯥꯔꯁꯦꯟꯗ ꯑꯩ ꯄꯥꯏꯔꯝꯕꯅꯦꯕ ꯑꯗꯨ ꯃꯩ ꯉꯁꯥꯏ ꯃꯩ ꯂꯥꯛꯄ ꯐꯥꯎꯕꯗ ꯐꯤꯐꯇꯤ ꯄꯥꯔꯁꯦꯟ ꯑꯣꯏꯕꯅꯦꯕ ꯆꯥꯔꯖ ꯇꯧꯔꯒ ꯑꯗꯨꯝ ꯁꯤꯟꯖꯤꯟꯅꯕꯒꯤ
ꯎꯝ ꯑꯣ
ꯑꯗꯣ ꯁꯦꯝ ꯕꯦꯇ꯭ꯔꯤ ꯁꯤꯜꯂꯗꯤ ꯌꯥꯒꯅꯤꯗ ꯑꯗꯨꯕꯨꯗꯤ
ꯕꯤꯇ꯭ꯔꯤ ꯁꯤꯂꯦꯒꯀꯣ ꯑꯃꯨꯛꯀ ꯕꯦꯔꯥ ꯀꯥꯒꯗꯧꯕ ꯑꯃ ꯂꯩꯌꯦꯕ ꯑꯩꯈꯣꯏꯅꯗꯤ ꯕꯦꯇ꯭ꯔꯤ ꯁꯥ ꯀꯝꯄꯅꯤꯗ ꯐꯣꯟ ꯍꯦꯛ ꯂꯧꯔꯛꯄꯗ ꯌꯥꯎꯔꯛ ꯄ ꯕꯤꯇ꯭ꯔꯤꯁꯤꯒ ꯑꯩꯈꯣꯏꯅ ꯕꯦꯇ꯭ꯔꯤꯁꯤ ꯍꯦꯜꯁꯤ ꯐꯠꯇ꯭ꯔꯦ ꯍꯥꯏꯅ ꯁꯤꯟꯕꯁꯤꯒ ꯌꯥꯝꯅ ꯈꯦꯠꯅꯩꯕ ꯃꯥꯒꯤ ꯄꯋꯥꯔꯁꯦ
ꯎꯝ
ꯑꯣꯔꯤꯖꯤꯅꯦꯜ ꯐꯪꯉꯒꯗꯤ ꯑꯣꯔꯤꯖꯤꯅꯦꯜꯗꯨꯗꯤ ꯂꯨꯄꯥ ꯂꯤꯁꯤꯡ ꯑꯅꯤ ꯆꯥꯃꯉꯥꯃꯨꯛꯀꯤ ꯆꯥꯡꯗ ꯂꯩꯌꯦꯕ ꯑꯩꯒꯤꯁꯦ ꯑꯗꯨꯒꯤ ꯎꯝ
ꯈꯪꯗꯦꯗ ꯁꯤꯟꯁꯤꯔꯥ ꯑꯅꯧꯕ ꯂꯧꯁꯤꯔꯥ ꯂꯣꯟꯗ ꯂꯧꯁꯤꯔꯥ ꯑꯅꯧꯕ ꯑꯃ ꯈꯜꯂꯒ ꯂꯩꯕꯅꯦ ꯑꯩꯒꯤ
ꯑꯁ ꯑꯩꯁꯨ ꯐꯣꯟ ꯑꯅꯧꯕ ꯄꯥꯝꯃꯦ ꯑꯩꯒꯤꯗꯣ ꯐ ꯐꯣꯔ ꯐꯥꯏꯚ ꯖꯤ ꯐꯥꯗꯦꯕ ꯑꯗꯨꯅ ꯑꯁ ꯅꯦꯋꯥ ꯌꯥꯝ ꯅꯨꯡꯉꯥꯏꯔꯛꯇ꯭ꯔꯦ ꯍꯟꯗꯛ
ꯅꯣꯏꯒꯤ ꯈꯨꯟꯗꯒꯤ ꯑꯃꯨꯛ ꯍꯦꯟꯅ ꯅꯦꯠꯋꯥꯛꯁꯨ ꯃꯍꯧꯁꯥꯒꯤꯁꯨ ꯅꯨꯡꯉꯥꯏꯇꯕꯅꯤꯗ
ꯑꯁ ꯅꯦꯋꯥꯛꯇꯣ ꯅꯍꯥꯟꯋꯥꯏꯗꯤ ꯅꯨꯡꯉꯥꯏꯌꯦꯕ ꯐꯥꯏꯚ ꯖꯤ ꯊꯣꯛꯇ꯭ꯔꯤꯉꯩꯗꯗꯤ ꯐꯣꯔ ꯖꯤ ꯄꯥꯏꯕꯇꯣ ꯑꯗꯨ ꯍꯟꯗꯛꯇꯤ ꯐꯥꯏꯚ ꯖꯤ ꯊꯣꯛꯄꯅꯤꯅ ꯐꯣꯔ ꯖꯤꯗꯣ ꯈꯔ ꯌꯥꯔꯛꯇ꯭ꯔꯦꯕ
ꯑꯩꯈꯣꯏ ꯈꯨꯟꯗꯗꯤ ꯑꯃꯨꯛꯀ ꯌꯥꯏ ꯑꯗꯨꯒ ꯑꯩ ꯑꯅꯧꯕ ꯂꯩꯒꯦ ꯍꯥꯏꯕꯁꯤꯗ ꯑꯩ ꯑꯅꯧꯕ ꯂꯩꯒꯦ ꯐꯩꯕꯁꯤꯗ ꯏꯅꯥꯎꯅꯨꯄꯤꯅ ꯑꯃꯨꯛꯀ ꯏꯆꯟꯅꯨꯄꯤꯁꯤꯅ ꯑꯃꯨꯛꯀ ꯅꯤꯉꯥꯏ ꯅꯤꯡꯉꯥꯏ ꯇꯧꯕ ꯑꯩ ꯐꯧꯕ ꯑꯅꯧꯕ ꯂꯧꯗ꯭ꯔꯤ ꯅꯪꯒꯤ ꯑꯄꯥꯠ ꯑꯄꯥꯠꯄ ꯑꯩꯉꯣꯟꯗ ꯄꯤꯕ ꯍꯥꯏꯅ ꯁꯥꯎꯕꯒꯤ ꯑꯩꯁꯨ ꯍꯥꯏꯗꯤ ꯇꯨꯃꯤꯟꯅ ꯂꫭꯠꯅ ꯑꯩꯒꯤ ꯁꯤꯒꯤꯁꯤ ꯂꯨꯄꯥ ꯂꯤꯁꯤꯡ ꯑꯅꯤꯔ ꯑꯍꯨꯝꯂ ꯃꯔꯤꯔ ꯑꯗꯨꯗ ꯌꯣꯟꯊꯣꯛꯑꯒ ꯑꯗꯨꯒ ꯑꯩꯒꯤ ꯀꯥꯖꯤꯟ ꯑꯃ ꯂꯩꯌꯦ ꯑꯩꯒꯤ ꯍꯣꯁꯇꯦꯜꯗ ꯂꯩꯃꯤꯟꯅꯕ ꯑꯩ ꯀꯖꯤꯟꯗꯣ ꯃꯥꯒꯤ ꯀ꯭ꯔꯦꯗꯤꯠ ꯀꯥꯔꯗꯠꯇꯨꯗ ꯂꯣꯠꯅ ꯑꯅꯧꯕ ꯑꯃ ꯂꯧꯁꯤꯔ ꯈꯟꯕꯅꯦ ꯁꯚꯦꯟꯇꯤꯟ ꯑꯦꯠꯇꯤꯟ ꯄꯤꯕ ꯑꯃ ꯇ ꯇꯥꯟ ꯆꯥꯗ꯭ꯔꯗꯤ ꯑꯥꯏ ꯐꯣꯟ ꯑꯥꯏꯐꯣꯟ ꯂꯧꯁꯤꯔꯁꯨ ꯈꯜꯂꯛꯄꯅꯦ
ꯑꯩꯗꯤ ꯁꯦꯝ ꯁꯨꯡ ꯄꯥꯝꯃꯦ ꯑꯦꯁꯦꯇ ꯁꯦꯔꯤꯁꯇꫭꯑꯦꯁ ꯇ꯭ꯋꯦꯟꯇꯤ ꯊ꯭ꯔꯤ ꯇ꯭ꯋꯦꯟꯇꯤ ꯐꯣꯔꯒꯨꯝꯕ ꯃꯈꯣꯏꯗꯣ
ꯄꯦꯟꯁꯟ ꯗꯤꯄꯥꯔꯃꯦꯟꯗꯣ ꯃꯤ ꯏꯃꯥꯟꯅꯕ ꯇꯤꯟꯅꯕ ꯃꯤ ꯃꯈꯩꯁꯤ ꯑꯥꯏꯐꯣꯟ ꯂꯣꯏꯅ ꯄꯥꯏꯅꯕꯒꯤꯀꯣ ꯑꯩꯁꯨ ꯁꯨꯝ ꯑꯥꯏꯐꯣꯟ ꯄꯥꯏꯅꯤꯡꯂꯛꯄꯅꯦꯗ
ꯅꯣꯛꯅꯤꯡꯉꯦ ꯃꯤ ꯄꯥꯏꯌꯦ ꯄꯥꯏꯔꯁꯨ ꯑꯩꯗꯤ ꯑꯩ ꯐꯣꯟꯗꯨ ꯂꯨꯝꯕ ꯀꯦꯃꯦꯔꯥꯗꯤ ꯌꯥꯝ ꯐꯖꯩꯑꯕ ꯃꯣꯏꯁꯤ ꯐꯣꯟꯗꯨ ꯂꯨꯝꯕꯗꯣ ꯇꯟꯕ ꯂꯨꯝꯗ꯭ꯔ ꯃꯣꯏꯗꫭ
ꯑꯥꯏ ꯐꯣꯟ ꯅꯨꯡꯉꯥꯏꯌꯦ ꯑꯗꯨꯕꯨ ꯑꯩꯒꯤ ꯐꯣꯟꯒ ꯀ꯭ꯋꯥꯂꯤ ꯇꯤ ꯃꯥꯟꯅꯩ ꯑꯥꯏꯐꯣꯟꯁꯦ ꯕꯦꯇ꯭ꯔꯤ ꯈꯨꯠꯆꯥꯗꯣ ꯈꯥꯡꯗꯕꯒꯤ ꯆꯥꯡꯁꯦ
ꯏꯁ ꯏꯁ ꯃꯥꯒꯤ ꯐꯣꯟꯗꯣ ꯑꯃꯨꯛꯀ ꯊꯥꯒꯠꯄ ꯃꯥꯒꯤ ꯐꯣꯟ ꯃꯃꯜ ꯌꯥꯝꯍꯟꯕꯅꯦꯕ
ꯑꯁꯦꯡꯕꯅꯦ ꯁꯤꯒꯤ ꯏꯃꯥꯗꯁꯨ ꯉꯛꯄꯅꯦ ꯕꯣꯏ ꯍꯌꯦ ꯍꯣꯏ ꯑꯗꯨꯃꯥꯏ ꯍꯥꯏꯔꯒ ꯍꯟꯗꯛꯇꯤ ꯀꯔꯤꯒꯤꯅꯣ ꯅꯪꯒꯤ ꯐꯣꯟꯁꯤ ꯈꯥꯡꯉꯦꯍꯦ ꯍꯥꯏꯕꯅꯦ ꯍꯟꯗꯛꯇꯤ ꯃꯤ ꯐꯖꯅ ꯄꯝꯃꯒ ꯄꯥꯏꯕꯅꯦ ꯍꯥꯏꯗꯅ ꯑꯍꯟ ꯑꯩ ꯆꯥꯟꯗꯦꯜ ꯂꯝꯕꯤꯗ ꯍꯩꯅꯧ ꯍꯦꯛꯄꯗ ꯃꯊꯛꯇ ꯍꯩꯁꯇꯤ ꯋꯌꯥꯔ ꯄꯨꯕꯗꯨ ꯎꯍꯧꯗꯕ ꯆꯤꯡꯅꯉꯥꯏ ꯈꯖꯤꯛꯇ ꯉꯥꯏꯕꯅꯤꯅꯦ ꯑꯩꯗꯣ ꯑꯗꯨꯗꯒꯤ ꯑ ꯋꯌꯥꯔ ꯂꯩꯌꯦ ꯑꯗꯨ ꯍꯥꯏꯔꯛꯄꯗꯒꯤ ꯑꯩꯁꯤ ꯈꯪꯕꯗꯒꯤ ꯐꯣꯟꯁꯤ ꯍꯩꯅꯧ ꯃꯈꯣꯡꯗꯒꯤ ꯑꯩꯒꯤ ꯐꯣꯟꯗꯨ ꯃꯃꯥꯏꯁꯤ ꯀꯥꯏꯔꯦ ꯏꯁꯀ꯭ꯔꯤꯟ ꯌꯧꯕ꯭ꯔꯥ ꯌꯧꯗꯕꯗꯤ ꯈꯪꯗꯦ ꯀꯥꯏꯈ꯭ꯔꯦ ꯐꯣꯟꯁꯤ ꯎꯄꯥꯏ ꯂꯩꯇꯦ
ꯏꯁꯀ꯭ꯔꯤꯟꯗꯤ ꯁꯤꯟꯍꯟꯕ ꯌꯥꯏꯅ
ꯏꯁꯀ꯭ꯔꯤꯟꯗꯤ ꯀꯩꯁꯨ ꯇꯧꯗꯦ ꯑꯗꯨ ꯕꯦꯇ꯭ꯔꯤꯅꯦ ꯁꯤꯟꯒꯗꯧꯕꯁꯦ
ꯑꯣ ꯕꯤꯇ꯭ꯔꯤꯗꫭ
ꯍꯣꯏ ꯅꯪꯒꯤ ꯐꯣꯟ ꯗꯨꯁꯨ ꯀꯨꯏꯗꯤ ꯀꯨꯏꯔꯦ ꯍꯦ ꯑꯩꯅ ꯑꯅꯤ ꯑꯍꯨꯝ ꯁꯤꯜꯂꯛꯈ꯭ꯔꯦ ꯅꯪꯅ ꯍꯧꯖꯤꯛ ꯐꯥꯎꯕ ꯁꯨꯛꯆꯟ ꯁꯤꯟꯗꯕꯤꯗ ꯂꯩꯕꯁꯤꯗꯤ
ꯀꯔꯤ ꯐꯣꯟꯔꯣ ꯑꯩꯒꯤ ꯍꯥꯏꯕ꯭ꯔꯣ ꯇꯥꯕ꯭ꯔꯣ ꯇꯗ꯭ꯔꯣ
ꯑꯩ ꯇꯥꯏ ꯅꯪꯒꯤ ꯐꯣꯟꯁꯤ ꯇꯦꯟ ꯏꯌꯥꯔꯁ ꯁꯨꯔꯝꯃꯅꯤ ꯍꯥꯏꯕ
ꯑꯩꯒꯤ ꯐꯣꯟ ꯍꯥꯏꯕ꯭ꯔꯣ
ꯍꯣꯏ ꯁꯨꯗ꯭ꯔꯤꯕ꯭ꯔꯣ
ꯏꯁ ꯅꯣꯡꯅꯤꯡꯉꯦ ꯑꯩ ꯐꯣꯟ ꯄꯥꯏꯕ ꯌꯥꯝ ꯈꯪꯕꯩ ꯇꯥꯏꯞꯇ ꯅꯍꯥꯟ ꯃꯥ ꯃꯥ ꯁꯤꯟꯒ꯭ꯔꯦ ꯑꯩꯒꯤ ꯐꯣꯟ ꯌꯥꯗ꯭ꯔꯦ ꯏꯌꯥꯝꯕꯒꯤ ꯏꯌꯥꯝꯕꯒꯤ ꯂꯧꯔꯒ ꯄꯥꯏꯕꯅꯦ
ꯑꯗꯨꯅꯌꯥꯝꯕꯅ ꯑꯗꯨ ꯐꯣꯔ ꯖꯤ ꯑꯣꯏꯕꯅꯤꯅ ꯀꯨꯏꯔꯝꯃꯅꯤꯗꯅ
ꯑꯅꯧꯕ ꯂꯩꯕꯒꯤ ꯂꯧꯕ ꯑꯩꯅ ꯑꯩ ꯂꯩꯕ ꯉꯝꯗꯝꯅꯤꯅꯀꯣ ꯂꯥꯏꯔꯕꯅꯤꯅ ꯎꯄꯥꯏ ꯂꯩꯇꯦꯕ
ꯍꯣꯏꯅꯦ ꯑꯩꯁꯨ ꯂꯥꯏꯔꯕꯅꯤꯅ ꯃꯇꯦꯡ ꯄꯥꯅꯤꯡꯉꯁꯨ ꯎꯄꯥꯏ ꯂꯩꯇꯦꯅꯦ ꯑꯩꯅ ꯄꯩꯁꯥ ꯄꯥꯏꯕ ꯃꯤꯀ ꯑꯣꯏꯔꯝꯃꯒꯗꯤ ꯁꯦ ꯑꯅꯧꯕꯃ ꯀꯔꯤ ꯍꯥꯏꯅ ꯂꯧꯕꯤꯕ ꯌꯥꯕ ꯑꯗꯣ ꯑꯩꯁꯨ ꯆꯞ ꯃꯥꯟꯅꯕꯅꯤꯅ ꯎꯄꯥꯏ ꯂꯩꯇꯦ
ꯋꯥꯔꯤꯗꯤ
ꯋꯥꯔꯤꯗꯤ ꯌꯥꯝ ꯅꯨꯡꯉꯥꯏꯕ ꯌꯥꯏꯅꯦ
ꯑꯁꯦꯡꯅꯦ ꯑꯩꯗꯤ ꯇꯧꯒꯅꯤ ꯍꯥꯏꯔꯗꯤ ꯇꯧꯕꯅꯤ ꯑꯗꯨꯝ ꯁꯨꯈꯪ ꯈꯪꯅꯗꯕꯤ ꯗꯕ ꯃꯤ ꯐꯥꯎꯕ ꯍꯣꯁ ꯑꯩꯁꯦ ꯑꯩꯈꯣꯏꯁꯦ ꯀꯗꯥꯏꯗꯒꯤꯔ ꯕ꯭ꯔꯣ ꯕ꯭ꯔꯥꯗꯔꯗꯤ ꯑꯩꯈꯣꯏ ꯑꯩꯁꯤ ꯃꯇꯦꯡ ꯄꯥꯡꯕꯤꯌꯨ ꯍꯥꯏꯕꯁꯤꯗ ꯀꯔꯤ ꯃꯇꯦꯡꯅꯣ ꯑꯩꯗꯤ ꯌꯥꯝ ꯍꯧꯖꯤ ꯍꯧꯖꯤ ꯑꯩꯒꯤ ꯀꯟꯗꯤꯁꯟꯗꯤ ꯃꯤ ꯃꯇꯦꯡ ꯄꯥꯡꯅꯤꯡꯉꯥꯏ ꯉꯝ ꯗꯦ ꯍꯥꯏꯕꯗꯤ ꯀꯔꯤꯁꯨ ꯅꯠꯇꯦ ꯅꯪꯅ ꯉꯝꯒꯗꯧꯕ ꯊꯕꯛꯅꯦ ꯑꯩꯅ ꯉꯝꯒꯗꯕ ꯑꯣꯏꯔꯗꯤ ꯄꯥꯡꯒꯦ ꯍꯥꯏꯕꯗ ꯑꯗꯨꯗꯤ ꯑꯩꯈꯣꯏꯒꯤ ꯑꯩꯒꯤ ꯑꯩꯈꯣꯏ ꯀꯩꯅꯣꯁꯤ ꯅꯥꯔꯦ ꯃꯥꯁꯤ ꯁꯤ ꯄꯦꯁꯦꯟꯅꯤ ꯑꯗꯨꯅ ꯃꯥꯒꯤ ꯍꯣꯃꯣꯒ꯭ꯂꯣꯕꯤꯟ ꯅꯦꯝꯕꯅꯤꯅ ꯍꯪꯉꯛꯑꯦ ꯑꯩꯅ ꯑꯩꯒꯤ ꯑꯣꯏ ꯕ꯭ꯂꯗ ꯒ꯭ꯔꯨꯞꯇꯣ ꯑꯗꯨꯅꯤ ꯍꯥꯏꯕꯤꯕꯗꯒꯤ ꯑꯗꯨꯗꯤ ꯃꯥꯟꯅꯔꯦ ꯇꯦꯁ ꯇꯧꯁꯦ ꯍꯩꯆ ꯑꯥꯏ ꯕꯤ ꯇꯦꯁ ꯀꯔꯤ ꯀꯥ ꯇꯧꯕꯤ ꯂꯩꯕ꯭ꯔꯥ ꯍꯥꯏꯔꯒ ꯇꯧꯍꯜꯂꯨꯔꯦ ꯇ ꯂꯥꯁꯇ ꯑꯩꯅ ꯃꯇꯦꯡ ꯄꯥꯡꯕꯤꯕꯗꯒꯤꯗꯤ ꯃꯥ ꯍꯥ ꯍꯔꯥꯎꯕꯗꯣ
ꯎꯝ
ꯀꯩꯅꯣ ꯅꯣꯏꯁꯤ ꯅꯨꯇꯤꯒꯤ ꯃꯤ ꯂꯥꯡꯉꯒ ꯂꯩꯌꯦꯗ
ꯑꯁ ꯐꯨꯠꯕꯣꯜ ꯌꯦꯡꯕꯒꯤ ꯃꯤ ꯄꯨꯜꯂꯞꯅ ꯑꯁꯤꯗ ꯉꯥꯏꯅ ꯂꯩꯕꯗ ꯍꯧꯖꯤꯛꯁꯨ ꯃꯈꯣꯟ ꯌꯥꯝ ꯍꯧꯕ꯭ꯔꯣꯅꯦ
ꯍꯥꯎꯋꯦ ꯈꯔ ꯈꯔ ꯇꯥꯏ
ꯈꯔ ꯈꯔ ꯉꯛꯇ ꯑꯣꯏꯔꯝꯅꯤꯗ ꯑꯍꯟꯈꯣꯏꯗꯣ ꯐꯨꯠꯕꯣꯜ ꯌꯦꯡꯒꯦ ꯍꯥꯏꯔꯝꯕꯣꯏꯗꯣ
ꯑꯩꯁꯨ ꯉꯁꯤꯗꯤ ꯅꯣꯏꯗ ꯑꯣꯏꯅ ꯌꯦꯡꯕ ꯂꯥꯛꯀꯦ
ꯎꯝ ꯂꯥꯎ
ꯌꯥꯝ ꯌꯥꯝ ꯈꯪꯕꯒꯤ ꯇꯥꯏꯞꯇꯀꯣ
ꯉꯝꯗ꯭ꯔꯗꯤ ꯅꯉꯣꯟꯗ ꯂꯣꯏꯅ ꯐꯨꯕꯤ ꯐꯨ ꯐꯨꯁꯅꯨ
ꯅꯁꯨꯝꯂꯥꯡꯒꯤꯗꯃꯛꯇ ꯐꯨꯖꯔꯁꯨ ꯈꯥꯡꯖꯔꯒꯦ ꯅꯥꯔꯒꯁꯨ
ꯇꯤꯀꯣ ꯗꯥꯏꯂꯣꯒꯇꯤ ꯑꯗꯨꯝ ꯌꯥꯕ ꯌꯥꯅꯤ ꯅꯪꯁꯨ ꯉꯁꯤꯗꯤ ꯊꯕꯛ ꯆꯠꯇ꯭ꯔꯦꯕ